ꯎꯝ ꯍꯜꯂꯣ ꯎ ꯇꯥꯏꯀꯣ ꯑꯣ ꯀꯔꯤ ꯀꯔꯤ ꯃꯊꯦꯜ ꯆꯥꯏꯌꯦꯕ
ꯆꯥꯛ ꯆꯥꯗ꯭ꯔꯤꯌꯦ ꯊꯔꯣꯏꯕꯨꯗꯤ ꯊꯣꯡꯉꯦ
ꯑꯁ ꯑꯗꯨꯗꯤ ꯁꯤꯖꯟꯒꯤ ꯏꯟꯖꯥꯡ ꯑꯍꯥꯎꯕꯅꯤꯅꯦꯍ
ꯑ ꯑꯥ
ꯑꯩ ꯆꯥꯔꯤꯑꯦ ꯉꯁꯤ ꯁꯟꯗꯦꯁꯨ ꯑꯣꯏꯕꯀꯣ ꯑꯩꯈꯣꯏꯒꯤꯗꯤ ꯑꯩꯁꯦ ꯕꯤꯐ ꯑꯣꯏꯅ ꯆꯥꯔꯦ
ꯑꯩꯁ ꯑꯍꯥꯎꯕꯅꯤꯅꯦ ꯣꯏ ꯍꯥꯎ
ꯑꯁ ꯊꯥꯔꯣꯏꯁꯨ ꯑꯗꯨꯝ ꯍꯥꯎꯕꯅꯤ ꯀꯏꯅꯣ
ꯑꯁ ꯑꯩꯈꯣꯏ ꯏꯟꯖꯥꯡ ꯍꯥꯏꯔꯝꯗꯁꯨ ꯐꯗꯧꯅꯤꯅꯦ
ꯑꯦ ꯎꯝ ꯊꯔꯣꯏ ꯊꯔꯣꯏꯗꯤ ꯑꯩꯈꯣꯏꯗꯗꯤ ꯊꯔꯣꯏ ꯄꯥꯛ ꯐꯪꯗꯦ ꯦ ꯂꯝꯕꯤ ꯀꯩꯅꯣ ꯆꯠꯊꯣꯛ ꯆꯠꯁꯤꯟ ꯈꯔ ꯐꯔꯛ ꯇꯥꯕꯅꯤꯅꯀꯣ
ꯑ
ꯊꯔꯣꯏ ꯊꯔꯣꯏ ꯄꯨꯔꯛꯂꯝ ꯄꯨꯔꯛꯑꯝꯕꯗꯨꯁꯨ ꯑꯗꯨꯝ ꯄꯣꯔꯛꯈꯤꯗ꯭ꯔꯦ ꯆꯠꯊꯣꯛ ꯆꯠꯁꯤꯟꯒꯤꯁꯨ ꯈꯔ ꯅꯨꯡꯉꯥꯏꯇꯕ
ꯑꯣ ꯅꯣꯡ ꯆꯤꯡꯗꯤ ꯑꯗꯣꯝꯗ ꯐꯖꯅ ꯇꯥꯕ꯭ꯔꯣ
ꯅꯣꯡꯗꯤ ꯇꯥꯏ ꯅꯣꯡ ꯇꯥꯔꯒꯁꯨ ꯅꯨꯡꯁꯤꯠ ꯁꯤꯠꯄ ꯀꯔꯤ ꯍꯥꯏꯒꯗ꯭ꯔꯥ ꯅꯨꯡꯁꯥ ꯁꯥꯔꯒ ꯅꯨꯡꯁꯤꯠ ꯁꯤꯠ ꯄꯅꯦꯅ ꯅꯣꯡ ꯇꯥꯔꯒꯁꯨ ꯏꯁꯤꯡꯁꯦ ꯀꯨꯏꯅ ꯀꯩꯅꯣ ꯇꯧꯗꯕ ꯂꯧ ꯎꯕ ꯀꯩꯀꯩꯒꯤꯗꯤ ꯑꯗꯨꯝ ꯍꯦꯛ ꯍꯦꯛ ꯀꯪꯕꯀꯣ ꯑꯗꯨꯒꯤ
ꯑꯣ
ꯈꯪꯗꯦꯅꯦ ꯀꯃꯥꯏ ꯇꯧ ꯗꯧꯔꯤ ꯖꯥꯠꯅꯣ
ꯑꯩꯈꯣꯏ ꯑꯩꯈꯣꯏ ꯁꯣꯝꯗꯗꯤ ꯅꯨꯡꯁꯤꯠ ꯅꯣꯡ ꯐꯖꯅ ꯆꯨꯗꯕꯒꯤ ꯂꯧꯁꯤꯡꯁꯦ ꯄꯥꯟꯕ ꯐꯖꯅ ꯌꯥꯅꯗ꯭ꯔꯦꯗ ꯇꯥꯏꯁꯦ
ꯑꯣ ꯑꯣ ꯂꯧꯁꯦ ꯀꯔꯤ ꯑꯣꯏꯅ ꯊꯥꯅꯕ꯭ꯔꯥ ꯄꯥꯝꯐꯦꯟ ꯑꯣꯏꯅ ꯍꯨꯟꯅꯕ꯭ꯔꯥ ꯅꯠꯇ꯭ꯔꯒ ꯀꯔꯤ ꯑꯣꯏꯅ
ꯄꯥꯝꯕꯦꯟ ꯑꯣꯏꯅ ꯍꯨꯜꯂꯦ ꯑꯩꯈꯣꯏꯒꯤꯗꯤ ꯄꯥꯝꯕꯦꯟ ꯑꯣꯏꯅ ꯍꯨꯜꯂꯦ
ꯑꯣ ꯑ ꯑꯆꯥ ꯑꯗꯨꯗꯤ ꯑꯗꯨ ꯊꯥꯕꯁꯦ ꯋꯥꯔꯤꯕꯣ ꯎꯝ ꯄꯝꯐꯦꯟ ꯍꯨꯟꯕꯁꯦ ꯁꯤ ꯍꯨꯜꯂꯦ ꯉꯁꯤ ꯍꯨꯜꯂꯦ ꯍꯨꯜꯂꯒ ꯅꯨꯃꯤꯠ ꯃꯉꯥ ꯇꯔꯥ ꯍꯥꯏꯔꯁꯦ ꯑꯗꯨꯃꯥꯏꯅ ꯇꯧꯔꯒ ꯍꯤꯗꯥꯛꯁꯦ ꯅꯥꯄꯤꯁꯨ ꯑꯗꯨꯝ ꯍꯦꯛ ꯍꯧꯔꯛꯄꯗ ꯍꯤꯗꯥꯛ ꯀꯥꯞꯅꯕ꯭ꯔꯥ ꯅꯣꯏꯗꯁꯨ
ꯑ ꯍꯤꯗꯥꯛ ꯀꯥꯞꯄꯁꯨ ꯌꯥꯎꯋꯦ ꯑꯗꯨ ꯈꯤꯇꯪ ꯀꯩꯅꯣ ꯇꯧꯔꯀꯥꯟꯗ ꯄꯥꯝꯕꯦꯟꯗꯣ ꯄꯦꯡꯕꯅ ꯅꯥꯄꯤ ꯀꯩꯀꯩꯗꯣ
ꯎꯝ ꯎꯝ ꯎꯝ ꯍꯣꯏ ꯍꯣꯏ ꯑꯣ ꯑꯣ
ꯍꯤꯗꯥꯛꯁꯨ ꯀꯥꯞꯊꯣꯛꯄꯁꯨ ꯌꯥꯎꯋꯦꯗ
ꯑꯣ ꯂꯧꯁꯦ ꯂꯤꯡꯕꯤꯒꯅꯤ ꯂꯤꯡꯕꯤꯔꯣꯏ ꯏꯁꯤꯡ ꯍꯧꯖꯤꯛꯄꯨꯗꯤ ꯏꯁꯤꯡ ꯂꯩꯔꯦ ꯍꯥꯏꯅ ꯂꯤꯡꯒꯅꯤ ꯇꯣ ꯉꯥꯏꯔ ꯂꯩꯔꯒ ꯀꯔꯤ ꯍꯥꯏꯒꯅꯤ ꯏꯁꯤꯡ ꯀꯪꯈ꯭ꯔꯕꯅꯤꯅ ꯀꯔꯤ ꯂꯩ ꯀꯔꯤ ꯎꯝ ꯂꯥꯏꯁꯧ ꯍꯥꯏꯕꯗꯨ ꯅ ꯆꯥꯕꯗꯣꯀꯣ ꯑꯁ ꯊꯤ ꯊꯤ ꯆꯥꯕꯤꯕꯅꯦꯍꯦ ꯐꯧꯁꯦ ꯃꯔꯥ ꯂꯣꯏ ꯆꯥꯊꯠꯈꯤꯕꯒꯤ ꯃꯊꯟꯇ ꯑꯗꯨꯝ ꯑꯃꯨꯛ ꯀꯪꯁꯟꯈꯤꯕ ꯐꯧꯗꯣ ꯑꯗꯨ ꯐꯒꯠꯂ ꯌꯦꯡꯉꯀꯥꯟꯗ ꯃꯔꯥ ꯌꯥꯎꯔꯝꯗꯕ ꯆꯥꯊꯣꯛꯈꯤꯕ ꯑꯗꯨꯒꯨꯝꯕ ꯌꯥꯝ ꯀꯩꯅꯣ ꯇꯧꯋꯦꯕ
ꯑꯁ ꯑꯩꯈꯣꯏꯔꯣꯝꯒꯤꯁꯨ ꯏꯁꯤꯡ ꯐꯖꯅ ꯂꯩꯇꯕꯩ ꯍꯧꯖꯤꯛꯁꯦ ꯂꯧꯁꯤꯡꯁꯦ ꯏꯁꯤꯡ ꯇꯨꯔꯦꯟ ꯃꯄꯥꯟ ꯅꯛꯄꯒꯨꯝꯕ ꯐꯥꯝ ꯃꯄꯥꯟ ꯅꯛꯄꯒꯨꯝꯕꯁꯦ
ꯎꯝ ꯎꯝ
ꯁꯤꯁꯦ ꯈꯛꯇꯅꯦꯕ ꯂꯧꯕꯨ ꯄꯥꯜꯂꯤꯁꯦ ꯑꯗꯨꯒ ꯃꯌꯥꯏꯗ ꯏꯁꯤꯡ ꯐꯪꯗꯕ ꯖꯒꯥ ꯇꯤꯂꯧꯒ ꯑꯃꯐꯥꯎ ꯄꯥꯟꯗ꯭ꯔꯤ ꯍꯧꯖꯤꯇꯤ
ꯑꯣ ꯑꯆꯥ ꯑꯠꯆꯥ
ꯍꯥꯏꯗꯤ ꯏꯁꯤꯡ ꯃꯅꯥꯛ ꯅꯛꯄꯈꯩꯁꯤꯅ ꯏꯁꯤꯡ ꯏꯟꯖꯤꯟꯅ ꯆꯤꯡꯁꯤꯜꯂ ꯆꯤꯡꯁꯤꯜꯂꯒ ꯂꯧ ꯁꯠ ꯁꯠ ꯄꯥꯟꯅꯕ
ꯎꯝ ꯎꯝ ꯎꯝ ꯎꯝ
ꯇꯥꯗ꯭ꯔꯅꯤꯅ
ꯎꯝ ꯂꯧ ꯄꯥꯟꯕꯁꯦ ꯎ ꯈꯪꯗꯦꯅꯦ ꯂꯧ ꯄꯥꯟꯅꯕꯁꯦ ꯀꯃꯥꯏꯅ ꯇꯧꯗꯣꯏꯅꯣ ꯈꯪꯗꯦꯅꯦ ꯁꯤꯖꯟꯒ ꯊꯥꯏꯅꯒ ꯀꯩꯅꯣꯒꯤ ꯍꯥꯏꯔꯒꯗꯤ ꯌꯥꯝ ꯈꯦꯠꯅꯔꯛꯈ꯭ꯔꯖꯥꯠꯅꯤ ꯑꯍꯜ ꯂꯃꯟꯁꯤꯡꯒꯤ ꯃꯇꯝꯗꯗꯤ ꯂꯣꯛꯀꯁꯦ ꯏꯁꯤꯡ ꯊꯟꯅ ꯆꯦꯜꯂꯝꯕ ꯍꯧꯖꯤꯛ ꯇꯤꯜꯂꯣꯛꯁꯦ ꯅꯣꯡ ꯆꯨꯔꯗꯤ ꯋꯥ ꯂꯥꯎ ꯆꯦꯜꯂꯛꯀꯅꯤ ꯉꯥꯏꯍꯥꯛ ꯂꯩꯔꯗꯤ ꯑ ꯑꯃꯨꯛ ꯀꯪꯁꯤꯅꯤ ꯇꯧꯕꯀꯣ
ꯎ ꯑꯩꯈꯣꯏ ꯁꯣꯝꯁꯨ ꯇꯧꯋ ꯍꯥꯏꯗꯤ ꯊꯥꯏꯅꯗꯤ ꯑꯍꯟ ꯂꯃꯟ ꯀꯩꯅꯣ ꯇꯧꯔꯤꯉꯩꯗꯤ ꯍꯧꯖꯤꯛ ꯃꯇꯝꯁꯦ ꯂꯧ ꯄꯥꯝꯕꯦꯟ ꯁꯦꯝꯅꯕ ꯃꯇꯝꯅꯦꯕ
ꯎꯝ ꯎꯝ
ꯑꯗꯣ ꯍꯧꯖꯤꯛꯇꯤ ꯂꯧꯗꯣ ꯏꯁꯤꯡ ꯂꯩꯇꯅꯤꯅ ꯋꯥꯔꯕꯃꯤꯅ ꯄꯥꯟꯅꯗ꯭ꯔꯦꯗꯣ ꯑꯃꯕꯨ
ꯍꯣꯏ ꯍꯣꯏ ꯆꯝꯃꯦ
ꯀꯔꯝ ꯊꯣꯛꯇꯣꯏꯅꯣ ꯈꯪꯗꯦ ꯍꯟꯗꯛ ꯆꯍꯤꯁꯤ ꯂꯧꯁꯤꯅ
ꯂꯧꯁꯤꯦ ꯈꯪꯗꯦꯅꯦ ꯂꯧ ꯂꯤꯡꯕꯗ ꯑꯩꯁꯨ ꯂꯤꯡꯗꯤ ꯂꯤꯡꯈ꯭ꯔꯦ ꯑꯗꯨꯕꯨ ꯏꯁꯤꯡꯁꯦ ꯃꯁꯤ ꯅꯨꯡꯁꯥ ꯐꯖꯅ ꯁꯥꯏ ꯑꯗꯣ ꯑꯃꯨꯛ ꯅꯨꯡꯁꯤꯠ ꯁꯤꯠꯄ ꯇꯧꯕꯅꯤꯅ ꯈꯔ ꯀꯪꯒꯗ ꯃꯥꯜꯂꯦ ꯁꯟꯗꯦꯁꯨ ꯑꯣꯏꯕꯅꯤꯅ ꯌꯦꯡꯊꯣꯛꯇꯕꯀꯣ ꯉꯁꯤꯁꯦ
ꯍꯣꯏ
ꯅꯣꯡꯖꯦ ꯑꯁ ꯐꯖꯅ ꯑꯝꯇ ꯆꯨꯕꯤꯔꯗꯤ ꯂꯧ ꯄꯥꯟꯒꯤꯕꯒꯩꯖꯤ ꯑꯗꯨ ꯍꯥꯏꯗꯤ ꯃꯄꯨꯡ ꯐꯥꯖꯈꯩ
ꯑꯥꯎ ꯃꯥꯅꯦ ꯃꯥꯅꯦ
ꯁꯤꯅ ꯍꯌꯦꯡ ꯅꯣꯡ ꯆꯨꯔꯛꯇꯣꯏꯖꯤꯅ ꯌꯥꯅꯔꯝꯗꯥꯏꯗꯣ ꯑꯗꯥꯏ ꯇꯧꯔꯛꯈꯤꯅꯤ
ꯇꯧꯔꯛꯈꯤꯅꯤ ꯇꯧꯔꯛꯈꯤꯅꯤ ꯆꯨꯝꯃꯦ ꯇꯧꯋꯦꯕ ꯀꯔꯤ ꯄꯣꯝꯂꯛꯄ ꯃꯇꯝꯗ ꯏꯁꯤꯡ ꯀꯪꯈꯤꯗꯅ ꯑꯩꯒꯤꯁꯨ ꯑꯁ ꯂꯧꯕꯨꯛꯁꯦ ꯄꯨꯔꯥ ꯁꯦꯡ ꯒꯥꯏꯕꯅꯦꯍꯦ
ꯑꯩꯈꯣꯏꯒꯤꯖꯨ ꯇꯧꯒꯤꯅꯦ ꯃꯃꯥꯡꯗ
ꯂꯧꯕꯨꯛꯁꯦ
ꯑꯣ ꯂꯕꯨꯛꯁꯦ ꯁꯦꯒꯥꯏꯕꯅꯦ ꯑꯁ ꯍꯣꯏ ꯏꯇꯥꯎ ꯑꯃꯅ ꯑꯁ ꯏꯇꯥꯎ ꯅꯪꯒꯤ ꯂꯧꯕꯨꯛꯁꯤꯗꯤ ꯁꯦꯒꯥꯏꯔꯦꯅꯦ ꯑꯁ ꯁꯦꯒꯥꯏ ꯔꯦ ꯃꯤ ꯐꯥꯎ ꯆꯞꯄ ꯆꯞꯄ ꯂꯩ ꯍꯥꯏ ꯗꯧꯔꯝ ꯅꯦꯅ ꯍꯥꯏꯔ ꯑꯁ ꯅꯣꯛꯄꯅꯦꯕꯨ
ꯑꯗꯨ ꯆꯨꯔꯛꯑꯦ ꯑꯃꯨꯛꯀ ꯃꯄꯥꯟ ꯁꯥꯠꯄ ꯍꯧꯔꯝꯗꯥꯏꯗ ꯑꯃꯨꯛ ꯍꯞꯇꯥ ꯑꯃꯃꯨꯛ ꯅꯣꯡ ꯆꯨꯕꯗꯒꯤ ꯃꯍꯩꯗꯤ ꯑꯗꯨꯝ ꯐꯖꯅꯗꯤ ꯑꯃꯨꯛ ꯂꯣꯛꯑꯦꯕꯀꯣ ꯑꯗꯨ ꯑꯁ ꯁꯦꯒꯥꯏꯕꯅꯦꯕꯣ ꯍꯟꯗꯛꯇꯤ ꯀꯨꯝꯁꯤꯁꯦ ꯈꯪꯗꯦ ꯀꯃꯥꯏꯅ ꯑꯃꯨꯛ ꯇꯧꯗꯣ ꯇꯧꯗꯣꯏꯖꯥꯠꯂ
ꯑꯗꯨꯅꯦ ꯍꯥꯏꯖꯦ ꯏꯁꯤꯡ ꯂꯩꯇꯕꯅꯤꯅ ꯂꯧꯖꯨ ꯑꯃꯕꯨꯛ ꯄꯥꯟꯅꯗ꯭ꯔꯦ ꯑꯗꯒꯤ ꯍꯌꯦꯡ ꯂꯧ ꯈꯔ ꯄꯥꯟꯒꯤꯕ ꯀꯥꯡꯕꯨꯖꯤꯅ ꯏꯁꯤꯡ ꯑꯃꯨꯛ ꯂꯥꯛꯁꯟꯕꯤꯒ꯭ꯔꯅꯤ
ꯃꯥꯅꯦ ꯃꯥꯅꯦ ꯃꯥꯅꯦ ꯆꯨꯝꯃꯦ ꯂꯧ ꯂꯧ ꯌꯩꯕ ꯅꯨꯃꯤꯠꯇꯅꯦ ꯑꯩꯒꯤꯁꯨ ꯁꯟꯗꯦꯅꯦꯕ ꯑꯗꯨ ꯑꯗꯨ ꯅꯨꯃꯤꯠꯇꯣ ꯁꯟꯗꯦ ꯑꯈꯣꯏ ꯑꯩ ꯂꯥꯏꯁꯪ ꯂꯣꯏꯔꯒ ꯀꯩꯅꯣ ꯇꯧꯔ ꯀꯟꯗ ꯆꯔꯁ ꯀꯥꯔ ꯍꯜꯂ ꯑ ꯀꯥꯟꯗ ꯎꯝ ꯑ ꯑꯩꯈꯣꯏ ꯃꯔꯨꯞꯁꯤꯡꯅ ꯂꯧ ꯌꯩꯕ ꯀꯥꯡꯕꯨ ꯑꯗꯨꯅ ꯂꯥꯛꯑꯒ ꯑꯁ ꯅꯪꯒꯤꯁꯨ ꯌꯩꯊꯣꯛꯈ꯭ꯔꯁꯦ ꯑꯁ ꯉꯁꯤ ꯁꯟꯗꯦꯅꯦ ꯍꯥꯏꯔ ꯑꯣꯏ ꯑꯣꯏꯔꯁꯨ ꯌꯩꯈ꯭ꯔꯁꯦ ꯅꯣꯡ ꯂꯥꯛꯑꯅꯤ ꯌꯩꯔꯤꯉꯩꯗ ꯅꯣꯡ ꯂꯥꯛꯈ꯭ꯔꯦ꯫ ꯅꯣꯡ ꯂꯥꯛꯑꯒ ꯑꯁ ꯐꯥꯒꯤ ꯐꯥꯒꯤꯗ ꯅꯣꯡ ꯇꯤꯡꯉꯦ ꯍꯥꯏꯔꯌꯦ ꯍꯥꯏꯔ ꯑꯁ ꯑꯁ ꯅꯣꯛꯄꯅꯤꯅꯦ ꯉꯁꯤ ꯌꯩꯔꯝꯗ꯭ꯔꯗꯤ ꯅꯪꯒꯤꯁꯤꯗꯤ ꯀꯨꯝꯁꯤ ꯆꯍꯤ ꯅꯪ ꯂꯧ ꯌꯩꯕ ꯐꯪꯉꯔꯣꯏꯅ ꯍꯥꯏꯔꯒ ꯃꯣꯏꯁꯨ ꯅꯣꯛꯄ ꯆꯨꯝꯁꯨ ꯆꯨꯝꯕꯀꯣ ꯑꯁ ꯂꯧ ꯌꯩꯕ ꯃꯇꯝꯗ ꯅꯣꯡ ꯀꯟ ꯆꯨꯔꯛꯇꯅ ꯃꯤ ꯈꯔꯒꯤꯗꯤ ꯈꯥꯎꯔꯒ ꯂꯧꯗ ꯑ ꯅꯨꯡꯁꯥ ꯐꯧꯔ ꯊꯝꯕ ꯃꯈꯩꯗꯨ ꯆꯣꯠꯄꯅꯤꯅ ꯑꯃꯨꯛ ꯃꯌꯣꯟ ꯆꯣꯡꯕ ꯍꯧꯔꯛꯑꯦꯕ
ꯑ ꯎ‌ꯝ
ꯑꯁ ꯕꯦꯔꯥ ꯑꯣꯏꯖꯥꯠꯅꯤꯗ ꯃꯣꯏꯁꯦ
ꯍꯥꯟꯅꯗꯤ ꯅꯣꯡꯖꯦ ꯃꯇꯝ ꯆꯥꯅ ꯇꯥꯔꯝꯃꯦ
ꯎꯝ
ꯍꯧꯖꯤꯛꯇꯤ ꯃꯇꯝ ꯆꯥꯅ ꯇꯥꯗ꯭ꯔꯕꯅꯤꯅ ꯂꯧꯖꯦ ꯌꯥꯗꯔꯦ
ꯃꯥꯅꯦ ꯂꯧ ꯂꯧ ꯌꯥꯗ꯭ꯔꯦ ꯊꯔꯣꯏꯁꯦ ꯉꯥꯍꯥꯛ ꯀꯔꯤ ꯅꯣꯡ ꯂꯥꯛꯑꯒ ꯅꯣꯏꯔꯣꯝꯗꯤꯁꯦ ꯊꯔꯣꯏ ꯅꯣꯡ ꯍꯦꯛ ꯂꯥꯛꯑꯒꯗꯤ ꯑꯗꯨꯝ ꯂꯧꯕꯨꯛꯇ ꯑꯗꯨꯝ ꯊꯣꯛꯄ ꯑꯣꯏꯔꯝꯒꯅꯤꯀꯣ꯫
ꯑꯥ ꯂꯧꯕꯨꯛꯇ ꯊꯥꯔꯣꯏ ꯊꯣꯛꯑꯦ꯫
ꯎꯝ ꯑꯁ ꯊꯥꯔꯣꯏꯗꯣ ꯑꯈꯣꯏꯗ ꯂꯩꯕ ꯊꯥꯔꯣꯏꯁꯤꯅ ꯑꯁꯥꯡꯕ ꯂꯥꯏ ꯊꯥꯔꯣꯏ ꯍꯥꯏꯕ꯭ꯔꯥ ꯀꯟꯕꯗꯣ ꯑꯗꯨꯗꯤ ꯂꯩꯕ ꯑꯗꯣ ꯎꯝ ꯂꯧꯕꯨꯛ ꯊꯥꯔꯣꯏ ꯍꯧꯖꯤꯛ ꯑꯇꯦꯟꯕꯗꯨꯗꯤ ꯂꯩꯇꯕꯀꯣ
ꯑꯣ ꯂꯥꯏ ꯊꯔꯣꯏꯗꯨꯁꯨ ꯍꯥꯎꯗꯤ ꯍꯥꯎꯕꯅꯦ ꯑꯩꯈꯣꯏꯁꯨ ꯇꯨꯔꯦꯟꯗ ꯇꯥꯏꯕ
ꯑꯣ ꯂꯥꯏꯊꯔꯣꯏꯁꯦ ꯍꯣꯏ ꯍꯥꯎ ꯍꯥꯎꯕꯅꯦ ꯑꯗꯨ ꯃꯐꯝ ꯂꯩꯌꯦ ꯎꯝ ꯏꯁꯤꯡꯁꯦ ꯈꯔ ꯎꯝ ꯀꯔꯤ ꯍꯥꯏꯒꯗ꯭ꯔꯥ ꯑꯥ ꯏꯁꯤꯡ ꯏꯁꯤꯡꯗ ꯄꯨꯕ ꯃꯥꯜꯂꯦ ꯈꯔꯅ ꯍꯥꯎꯕ ꯑꯗꯨꯒ ꯈꯔꯅ ꯀꯌꯥ ꯍꯥꯎꯗꯕ ꯍꯥꯏꯕꯁꯨ ꯂꯩꯕꯅꯦ꯫
ꯍꯣꯏ
ꯑꯗꯨ ꯀꯔꯤ ꯍꯥꯏꯒꯗ꯭ꯔꯥ ꯑ ꯌꯥꯝ ꯁꯃꯨꯠ ꯂꯥꯏꯊꯔꯣꯏ ꯑꯁꯥꯡꯕ ꯑꯣꯏꯔꯒꯁꯨ ꯌꯥꯝ ꯁ꯭ꯃꯨꯠ ꯑꯣꯏꯕꯗꯨꯗꯤ ꯍꯥꯎꯇꯕꯅꯦ꯫
ꯍꯣꯏ ꯑꯗꯨꯗꯤ ꯍꯥꯎꯇꯦ
ꯇꯤꯡꯈꯪ ꯌꯥꯝ ꯄꯥꯟꯕ ꯑꯃ ꯂꯩꯗꯅ ꯃꯉꯣꯟꯗ ꯎꯝ ꯐꯨꯔꯤ ꯊꯨꯡꯕ ꯃꯥꯟꯕꯗꯣ ꯑꯗꯨꯒꯨꯝꯕꯗꯤ ꯍꯥꯎꯕꯅꯦ ꯑꯗꯨꯗꯤ ꯑꯁ
ꯍꯥꯎꯋꯦ ꯑꯗꯣ ꯑꯈꯣꯏ ꯇꯣꯔꯦꯟꯗ ꯌꯥꯝ ꯇꯥꯏꯌꯦ꯫
ꯑꯣ ꯑꯆꯥꯥ ꯆꯥ ꯐꯩꯅꯦ ꯑꯗꯨꯗꯤ ꯑꯗꯣ ꯊꯔꯣꯏꯁꯦ ꯀꯔꯤ ꯅꯍꯥꯟ ꯑꯃ ꯆꯥꯕ ꯌꯥꯝꯅꯁꯨ ꯊꯣꯠꯄ ꯑꯗꯨ ꯈꯔꯤ ꯈꯔꯤ ꯇꯧꯕꯀꯣ ꯑꯗꯨ ꯀꯔꯤ ꯇꯧꯕꯖꯥꯠꯂ ꯃꯍꯧꯁꯥꯅ ꯑꯗꯨꯃꯥꯏ ꯇꯧꯕꯅꯦꯗꯤ ꯍꯥꯏꯕꯗꯣ ꯄꯦꯠꯇꯤ ꯄꯦꯒꯜꯂ ꯀꯥꯏꯒꯜꯂꯦꯕ ꯃꯥꯁꯦ꯫
ꯃꯀꯨꯗꯨꯔꯣ
ꯃꯀꯨꯗꯣ ꯍꯣꯏ
ꯅꯧꯕꯒꯤ ꯐꯥꯝꯒꯨꯝꯕꯒꯤ ꯑꯣꯏꯔꯝꯗꯧ ꯃꯥꯜꯂꯦ ꯑꯗꯨꯗꯤ
ꯈꯪꯗꯦꯅꯦ ꯑꯗꯨꯃꯥꯏꯅ ꯇꯧꯕꯒꯤꯔꯥ ꯈꯪꯗꯕ ꯑꯗꯨꯣ ꯈ ꯈꯥꯁꯨ ꯈꯔꯤ ꯈꯔꯤꯗꯤ ꯇꯧꯕꯀꯣ
ꯑ ꯐꯥꯔꯝꯗ ꯉꯥ ꯃꯆꯤꯟꯖꯥꯛ ꯊꯥꯛꯄ ꯐꯥꯔꯝꯗꯒꯤ ꯈꯣꯏꯟꯕ ꯊꯥꯔꯣꯢꯁꯦ
ꯑꯣ
ꯃꯍꯥꯎꯁꯨ ꯌꯥꯎꯗꯕꯅꯦꯕ ꯑꯗꯒꯤ ꯃꯥꯒꯤ ꯏꯄꯥ ꯄꯥꯔꯒ ꯄꯥꯏꯕꯗ ꯄꯣꯛ ꯄꯣꯛ ꯀꯥꯏꯒꯟꯕꯅꯦ
ꯑꯦ ꯁꯣꯏꯗ꯭ꯔꯦ ꯑꯗꯨ ꯑꯣꯏꯒꯅꯤ ꯑꯗꯨꯗꯤ ꯀꯥꯏꯁꯨ ꯀꯥꯏꯒꯟꯕ ꯑꯗꯣ ꯃꯣꯏ ꯃꯁ ꯑꯣ ꯄ꯭ꯂꯥꯁꯇꯤꯛꯇ ꯍꯥꯜꯂ ꯆꯤꯡꯉꯛꯄꯕꯨ ꯃꯣꯏ ꯃꯁꯦꯟ ꯑꯗꯨꯝ ꯀꯩꯅꯣ ꯇꯧꯕꯗ ꯐꯝꯖꯤꯟꯅꯕꯗ ꯑꯗꯨꯝ ꯀꯥꯏꯕ ꯌꯥꯎꯋꯦꯕ
ꯑꯣ ꯐꯥꯝꯒꯤꯅꯦ ꯑꯗꯨꯗꯤ ꯐꯥꯝꯒꯤ
ꯑꯣ ꯃꯀꯨꯗꯣ ꯌꯥꯝ ꯊꯣꯠꯄꯀꯣ ꯑꯗꯨꯅ ꯑꯩ ꯅꯨꯄꯤꯗꯨꯅ ꯃꯥꯒꯤ ꯃꯅꯤꯡꯗꯣ ꯂꯧꯊꯣꯛꯅꯤꯡꯉꯥꯏ ꯍꯥꯏꯅ ꯀꯩꯅꯣ ꯇꯧꯕꯗ ꯑꯁ ꯁꯤꯗꯤ ꯃꯦꯠꯄ ꯐꯥꯎꯕꯗ ꯃꯦꯠꯈꯥꯏꯅꯦꯅ ꯍꯥꯏꯔꯒ ꯁꯥꯔꯣꯏ ꯃꯤꯠꯈꯥꯏꯕ ꯉꯝꯃꯗꯤ ꯐꯔꯦꯅꯦ ꯅꯪ ꯀꯜꯂꯦꯅꯦ ꯍꯥꯏꯔꯒ ꯂꯥꯛꯑꯣ ꯌꯦꯡꯉ ꯂꯥꯛꯑꯣ ꯍꯥꯏꯔ ꯑꯩꯅ ꯁꯨꯝ ꯃꯦꯠꯄꯗꯨ ꯑꯗꯨꯝ ꯃꯦꯠꯈꯥꯏꯕꯀꯣ
ꯍꯥꯏꯗꯤ ꯂꯧꯕꯨꯛꯀꯤ ꯊꯔꯣꯏꯗꯗꯤ ꯑꯗꯨꯃꯥꯏꯅꯗꯤ ꯇꯧꯗꯕꯅꯦꯕ
ꯑꯣ ꯑꯆꯥ ꯑꯠꯆꯥ
ꯐꯥꯝꯒꯤ ꯉꯥ ꯃꯆꯤꯟꯖꯥꯛ ꯊꯥꯗꯕꯗ ꯍꯧꯖꯤꯛ ꯉꯥ ꯃꯆꯤꯟꯖꯥꯛ ꯃꯌꯥꯝ ꯊꯣꯛꯏꯗꯅ
ꯎꯝ ꯎꯝ
ꯑꯗꯨꯒꯨꯝꯕ ꯊꯥꯗꯕ ꯃꯐꯝꯗꯒꯤ ꯈꯨꯟꯕꯁꯤꯗꯤ ꯃꯀꯨꯗ ꯑꯗꯨꯝ ꯄꯦꯠ ꯄꯦꯠ ꯂꯥꯎꯕꯅꯦꯕ
ꯎꯝ
ꯆꯥꯕꯗꯨꯁꯨ ꯍꯥꯎꯇꯕꯅꯦ ꯃꯇꯣꯡ
ꯎꯝ ꯀꯌꯥ ꯍꯥꯎꯇꯦ ꯍꯣꯏ ꯆꯨꯝꯃꯦ ꯀꯌꯥ ꯍꯥꯎꯇꯦ ꯎꯝ ꯑꯗꯣ ꯑꯣꯏꯒꯅꯤ ꯑꯗꯨ ꯑꯣꯏꯒꯅꯤ
ꯑ ꯑꯗꯨꯅꯦ ꯑꯗꯨ ꯐꯥꯝꯒꯤ ꯑꯗꯨꯏꯅꯤ
ꯎꯝ
ꯕꯖꯥꯔꯗ ꯌꯣꯟꯕꯁꯤꯗꯤ ꯐꯥꯝꯗꯒꯤ ꯍꯦꯛ ꯈꯨꯠꯂꯛꯄꯗꯣ ꯑꯗꯨꯝ ꯄꯩꯁꯥ ꯃꯣꯏꯗꯤ ꯁꯤꯠꯂꯒ ꯂꯣꯏꯔꯦꯅ ꯌꯣꯜꯂꯤꯗꯣ
ꯎꯝ ꯃꯥꯅꯦ ꯃꯥꯅꯦ ꯎꯝ ꯎꯝ ꯈꯪꯗ꯭ꯔꯦꯅꯦ ꯕꯤꯖꯤꯅꯦꯁ ꯀꯥꯡꯕꯨꯁꯤꯁꯨ ꯑꯩꯈꯣꯏꯅ ꯍꯥꯏꯕꯁꯨ ꯌꯥꯗꯀꯣ
ꯍꯣꯏ
ꯃꯣꯏꯁꯨ ꯄꯩꯁꯥ ꯇꯣꯡꯍꯧꯕ ꯍꯥꯏꯗꯨꯅꯦꯕ ꯑꯣ ꯑꯩꯈꯣꯏꯅꯗꯤ ꯎꯗ꯭ꯔꯕꯅꯤꯅ ꯁꯦꯡꯕ꯭ꯔꯥ ꯁꯦꯡꯗꯕ꯭ꯔꯥꯁꯨ ꯈꯪꯗ꯭ꯔꯦ ꯑꯗꯨꯝ ꯄꯪꯆꯥꯗ ꯆꯥꯔꯦ ꯑꯩꯈꯣꯏꯁꯨ
ꯍꯣꯏ
ꯀꯔꯅ ꯍꯥꯔ ꯍꯥꯞꯄꯅꯦ ꯑꯥ ꯅꯍꯥꯟ ꯕꯖꯥꯔꯗ ꯌꯣꯜꯂ ꯂꯩꯔꯝꯕ ꯀꯣꯕꯤꯁꯤ ꯌꯥꯝ ꯐꯖꯕ ꯇꯤꯟꯒꯨꯝꯕ ꯀꯩꯝ ꯆꯪꯗꯕꯀꯣ ꯑꯗꯣ ꯂꯧꯔꯛꯑꯦ ꯑꯩꯅ ꯂꯧꯔ ꯂꯥꯛꯄꯗ ꯅꯨꯄꯤ ꯑꯃ ꯌꯣꯜꯂ ꯂꯩꯕ ꯑꯗꯨꯁꯨ ꯃꯥꯏꯁꯨ ꯀꯣꯕꯤꯁꯨ ꯏꯕꯨꯉꯣꯁꯤꯁꯨ ꯂꯧꯔ ꯂꯧ꯭ꯔꯣ ꯍꯥꯏꯅ ꯍꯥꯏꯔꯛ ꯏꯃꯥ ꯂꯧꯔꯦ ꯍꯥꯏꯔꯒꯦ ꯅꯪꯒꯤꯗꯨꯗꯤ ꯍꯥꯎꯔꯣꯏ ꯅꯪꯒꯤꯗꯨꯗꯤ ꯍꯥꯔ ꯍꯥꯞꯄ ꯃꯁꯥ ꯁꯤꯠ ꯅꯥꯜꯂꯤ ꯗꯣ ꯑꯩꯒꯤꯗꯤ ꯇꯤꯟ ꯆꯥꯔꯤꯁꯦ ꯑꯣꯔꯒꯥꯅꯤꯛꯅꯦ ꯁꯤꯗꯤ ꯂꯧꯔꯣ ꯃꯥꯒꯤ ꯁꯤꯠꯅꯤꯉꯥꯏꯇꯧꯕꯗ ꯑꯩꯁꯨ ꯎꯄꯥꯏ ꯂꯩꯇ ꯑꯗꯨꯝ ꯂꯧꯔꯦ ꯃꯥꯥꯏ ꯁꯨ
ꯆꯨꯝꯗꯤ ꯆꯨꯝꯕ ꯍꯥꯏꯗꯤ ꯑꯣꯔꯒꯥꯅꯤꯛ ꯁꯤꯒ ꯃꯣꯏ ꯍꯥꯔ ꯍꯥꯞꯄꯗꯨꯒ ꯃꯍꯥꯎꯗꯤ ꯈꯦꯠꯅꯕꯅꯦ ꯑꯗꯨꯝ
ꯈꯦꯠꯅꯩ ꯈꯦꯠꯅꯩ ꯆꯨꯝꯃꯦ ꯏꯃꯥꯒꯤꯗꯣ ꯍꯧꯖꯤꯛ ꯑꯝ ꯀꯣꯟꯅ ꯂꯧꯕꯗꯣ ꯃꯥꯒꯤꯗꯣ ꯃꯍꯥꯎ ꯑꯗꯨꯝ ꯂꯩꯌꯦꯕ꯫
ꯑꯥ ꯀꯨꯏꯅ ꯊꯝ ꯀꯨꯏꯅ ꯊꯝꯕꯁꯨ ꯌꯥꯕꯅꯦꯕ ꯑꯣꯔꯒꯥꯅꯤꯛꯀꯤꯗꯨꯗꯤ ꯑꯗꯨꯒ ꯃꯣꯏ ꯍꯥꯔ ꯍꯥꯞ ꯄ ꯗꯨꯗꯤ ꯅꯨꯃꯤꯠ ꯅꯤꯅꯤꯒ ꯁꯨꯈ꯭ꯔꯗꯤ ꯄꯠꯁꯜꯂꯛꯄꯅꯦ ꯍꯦꯛꯇ꯫
ꯎꯝ ꯄꯠꯁꯜꯂꯛꯑꯦ ꯑꯗꯣ ꯃꯍꯥꯎꯁꯨ ꯀꯩꯌꯥ ꯌꯥꯎꯗꯕꯀꯣ꯫
ꯍꯣꯏ ꯊꯣꯡꯕꯗꯁꯨ ꯄꯥꯛ ꯃꯨꯜꯂꯨ ꯌꯥꯗꯕꯅꯦ ꯃꯣꯏꯒꯤꯗꯣ꯫
ꯑꯦ ꯃꯥꯅꯦ ꯑꯗꯨꯅꯦ ꯑꯗꯨꯃꯛꯅꯦ ꯆꯨꯝꯃꯦ꯫
ꯑꯗꯨꯒ ꯌꯨꯝꯗ ꯊꯥꯕ ꯑꯣꯔꯒꯥꯅꯤꯛꯀꯤꯗꯨꯗꯤ ꯑꯗꯨꯝ ꯃꯩꯅꯤꯟ ꯈꯤꯇꯪ ꯐꯪꯕꯗ ꯃꯁꯥꯗꯣ ꯄꯠꯄꯅꯦꯕ꯫
ꯑꯥꯑꯥ ꯑꯁ ꯑꯗꯨ ꯏꯃꯥꯗꯨꯅ ꯑꯗꯨ ꯍꯥꯏꯔꯒ ꯑꯁꯤ ꯑꯁꯤ ꯁꯨꯃꯥꯏꯅ ꯇꯧꯋꯤꯅꯦ ꯏꯃꯥꯗꯨꯅ ꯑꯗꯨꯃꯥꯏꯅ ꯁꯤ ꯂꯧ꯫